ꯎꯝ ꯂꯥꯎꯏ
ꯍꯜꯂꯣ ꯎꯝ ꯇꯥꯕ꯭ꯔꯣ ꯑ ꯇꯥꯏ ꯇꯥꯏ ꯀꯩꯗꯧꯔꯤꯒꯦ
ꯀꯩꯗ
ꯀꯩꯁꯨ ꯇꯧꯗꯦꯗ ꯕꯣ ꯉꯥꯏꯔꯒ ꯂꯩꯑꯦ ꯅꯝꯗꯤ
ꯐꯝꯃꯦ ꯅꯪꯗꯤ
ꯅꯪꯗꯤ
ꯑ
ꯀꯩꯗꯧꯔꯤꯒꯦ ꯅꯪ
ꯈꯣ ꯐꯖꯅ ꯇꯥꯔꯦ ꯌꯨꯝ ꯐꯝꯗ ꯂꯩꯌꯦ ꯑꯩꯁꯨ ꯐꯨꯠꯕꯣꯜ ꯍꯣꯏ
ꯑꯣ ꯆꯠꯆꯥ ꯅꯨꯡꯉꯥꯏ ꯑ ꯇꯥꯏꯌꯦ ꯑꯩꯗꯤ ꯅꯀꯣꯟꯗꯦ ꯐꯖꯟ ꯇꯥꯏ ꯉꯥꯏꯔꯤꯕ꯭ꯔꯣ
ꯋꯥꯔꯁꯤꯠ ꯃꯥꯗꯤ
ꯎꯝ ꯅꯦꯠꯋꯥꯛꯅ ꯑꯣꯏꯔꯝꯃꯔꯣꯏꯗ ꯁꯤ ꯀꯤ ꯑꯦꯞꯁꯤꯅ ꯑꯣꯏꯔꯝꯃꯣꯅ‌ꯦ ꯍꯣꯏꯗ ꯍꯧꯖꯤꯛꯇꯤ ꯇꯨꯏꯁꯟꯁꯨ ꯂꯣꯏ ꯂꯣꯏꯈ꯭ꯔꯦꯗ
ꯏꯟꯖꯥꯡ ꯆꯥꯒꯦ
ꯑꯩꯁꯦ ꯀꯩꯅꯣ ꯆꯥꯏ ꯌꯦꯟ ꯆꯥꯏ
ꯑꯁ ꯅꯨꯡꯉꯥꯏꯔꯤꯁꯦ ꯑꯩꯗꯤ ꯗꯥꯎꯅꯦ ꯗꯥꯎ
ꯑꯥ
ꯑ ꯍꯋꯥꯏ
ꯍꯟꯗꯛ ꯌꯥꯝ ꯆꯠꯅꯕꯗꯅꯤꯅ
ꯍꯣꯏ ꯃꯥꯅꯦ
ꯌꯥꯏ ꯁꯤ ꯌꯥꯏ
ꯎꯝ
ꯀꯩ ꯆꯠꯊꯔꯛꯒꯦꯅꯣ
ꯎ ꯀꯩ ꯀꯩꯝ ꯇꯧꯗꯦꯗ ꯑꯗꯨꯝ ꯀꯣꯂꯦꯖ ꯀꯥꯕꯁꯨ ꯂꯣꯏꯔꯦ ꯑꯗꯨꯝ ꯌꯨꯝꯗ ꯂꯩ
ꯑꯥ
ꯅꯪꯗꯤꯦ
ꯌꯨꯝꯗꯤ ꯀꯥꯏ ꯋꯥꯏꯗ ꯑꯣꯏꯒꯦ
ꯌꯨꯝꯗꯤ ꯀꯗꯥꯗ ꯂꯩꯒꯗꯕ ꯃꯥꯟꯒꯦ
ꯇ ꯃ ꯂꯥꯗ ꯔ
ꯆꯃꯦ ꯍ
ꯑ
ꯅꯪꯗꯤꯦ
ꯑꯗꯨꯗꯤ ꯈꯪ ꯉꯝꯕ ꯌꯥꯏꯅ ꯑꯩꯁꯨ ꯅꯪꯕꯨ
ꯎꯝ ꯈꯪꯉꯝꯃꯅꯤ ꯅꯪꯗꯤ ꯑꯗꯨꯗ ꯑꯥ ꯑꯥ ꯌꯨꯝꯗ ꯑꯗꯨꯝ ꯂꯩꯕ꯭ꯔꯥ ꯃꯄꯥꯟꯗꯔ
ꯇꯝꯗ ꯂ ꯂꯩꯌꯦ ꯄꯥꯄ
ꯑꯣ ꯂꯔꯤꯛ ꯇꯝꯕ꯭ꯔꯥ
ꯍꯧ ꯇꯝꯗꯦ ꯑꯩꯁꯨ ꯅꯪꯒ ꯆꯞ ꯃꯥꯟꯅꯩ ꯀꯣꯂꯦꯖ ꯐꯔꯒ ꯑꯗꯨꯝ ꯂꯩ
ꯑꯣ ꯊꯕꯛ ꯇꯧꯕ꯭ꯔꯥ ꯑꯗꯨꯗꯤ
ꯇ ꯄꯥꯛꯁꯦ ꯍꯤꯒꯔꯒ ꯂꯩꯕꯅꯤꯅꯦ ꯐꯪꯗꯦꯅꯦ
ꯎ ꯃꯄꯥꯟ ꯆꯠꯂꯒ ꯀꯩꯅꯣ ꯊꯕꯛ ꯊꯤꯕ ꯌꯥꯗ꯭ꯔꯣ
ꯑꯗꯨꯁꯨ ꯇꯧꯔꯦ ꯍꯂ ꯑꯦꯃ ꯑ ꯍꯂ ꯑꯦꯃ ꯐ꯭ꯂꯁꯤꯣ
ꯑꯣ
ꯊꯕꯛ ꯇꯧꯗꯦꯗ ꯁꯤꯤꯁꯤ ꯁꯤꯕ
ꯑ ꯑꯁꯤꯗ ꯊꯤꯕ ꯅꯠꯇꯕ ꯀꯩꯅꯣ ꯃꯄꯥꯟꯗꯅ ꯑꯦꯚꯏꯂꯦꯕꯜ ꯈꯔ ꯑꯣꯏꯔꯔꯣꯏꯗ꯭ꯔꯣ ꯊꯕꯛ ꯄ ꯊꯤꯕꯤꯗ
ꯑꯣ ꯏꯗꯥ ꯃꯄꯥꯅꯕꯨꯗꯤ ꯑꯗꯣ ꯑꯁ
ꯎꯝ
ꯑꯦꯛꯖꯥꯝ ꯊꯥꯕꯗꯤ ꯁꯥꯕꯅꯦꯕ ꯑꯩꯁꯦ
ꯑꯣ ꯁꯥꯕ
ꯑꯥ ꯆꯥꯕ ꯅꯗꯤ ꯑ ꯀꯥꯏꯗ ꯀꯣꯂꯦꯖ ꯆꯪꯒꯦ
ꯗꯤ ꯑꯦꯝꯗ ꯇꯧꯋꯦ
ꯑꯩ ꯌꯥꯝ ꯅꯛꯏꯅꯥꯗꯨꯗꯤ ꯏꯕꯥꯅꯤꯁꯦ ꯋꯥꯔꯤꯁꯦ ꯌꯥꯝ ꯅꯛ ꯂꯥꯛꯑꯦꯅ ꯑꯩꯁꯨ ꯇꯧꯋꯦꯅ ꯑꯗꯨꯗ
ꯑꯣ ꯀꯨꯏꯔꯕ꯭ꯔꯥ ꯂꯣꯏꯕꯗ ꯆꯍꯤ ꯀꯨꯏꯔꯦ ꯑ ꯑꯕ ꯀ ꯀꯥꯎꯝ ꯇꯒꯦ
ꯍ
ꯎꯝ ꯇꯨ ꯊꯥꯎꯖꯟ ꯇ꯭ꯋꯦꯟꯇꯤ ꯇꯨ
ꯇ꯭ꯋꯦꯟꯇꯤ ꯇꯨꯗꯒꯤꯔꯣ
ꯎꯝ
ꯎꯝ ꯑꯗꯨꯗꯤ ꯑꯩꯉꯣꯟꯗꯒꯤ ꯈꯔ ꯍꯜꯂꯦꯅ ꯑꯩꯗꯤ ꯇ꯭ꯋꯦꯟꯇꯗꯤ ꯐꯣꯔꯗꯒꯤ
ꯑ
ꯆꯍꯤ ꯑꯅꯤ ꯍꯜꯂꯝꯕꯅꯤꯅ ꯈꯣꯟꯗꯤ ꯑꯉꯥꯡ ꯌꯥꯝ ꯇꯥꯕ ꯆꯍꯤꯗꯤ ꯌꯥꯝ ꯍꯜꯂꯝꯃꯤꯅ
ꯀꯪꯗꯦ
ꯎꯝ
ꯑꯗꯣ ꯀꯩ ꯈꯨꯅ ꯀꯅꯣꯅ
ꯑꯩꯗꯤ ꯍꯥꯏꯗꯣꯛꯄ ꯌꯥꯕ꯭ꯔꯥꯅꯦ ꯁꯤꯗ
ꯌꯥꯕꯅꯤꯗ ꯑꯗꯨꯃꯥꯏꯅ ꯇꯧ
ꯑꯣ ꯎꯗꯤꯌꯥꯒꯣ
ꯑꯥ
ꯎꯗꯤꯦ
ꯑꯩꯁꯨ ꯌꯥꯝ ꯂꯥꯛꯑꯦ ꯑ ꯚꯔꯥꯛ ꯂꯣꯝꯗꯒꯤ ꯕꯔꯥꯒ ꯂꯣꯝꯒꯅꯦ ꯑꯁꯦꯡꯒꯦꯅ ꯑꯗꯨꯣ
ꯎ
ꯑꯗꯣ ꯇꯥꯎꯟꯗ ꯑꯗꯨꯝ ꯂꯩꯕꯀꯣ ꯀꯣꯂꯦꯖ ꯔꯣꯝꯗ
ꯑꯣ ꯑꯗꯣ ꯈꯨꯜꯗꯤ ꯀꯔꯤ ꯈꯨꯜꯗꯒꯤꯅꯣ
ꯍꯟꯗꯛ ꯕꯤꯠꯆꯁꯤ ꯌꯥꯝ ꯆꯠ ꯕꯤꯆꯁꯤ ꯌꯥꯝ ꯆꯠꯅꯕꯗ
ꯕꯤꯖꯤ ꯑꯝꯁꯕꯠꯇ ꯑ ꯍꯥꯏ ꯑ ꯍꯥꯏ ꯑ ꯑ
ꯑ ꯑꯗꯨꯗꯤꯅꯦ ꯑꯣꯔꯤꯖꯗꯤꯀꯣ
ꯑꯥ ꯑꯥ
ꯑꯗꯨ ꯑꯣꯏꯔꯁꯨ ꯑꯗꯨꯗ ꯑꯩꯈꯣꯏꯒꯤ ꯃꯤꯡꯗꯤ ꯂꯩꯇꯕ
ꯑꯣ
ꯇꯃꯦꯡꯂꯣꯡꯗ ꯑꯗꯨꯝ ꯂꯩꯈ꯭ꯔꯕ ꯑꯗꯨꯒꯤ
ꯑ ꯑꯣ
ꯅꯪꯗꯤ ꯍꯧꯖꯤꯛ ꯀꯩ ꯆꯠꯊꯔꯤꯒꯦ
ꯑꯩꯅ ꯍꯥꯏꯕꯗꯨꯅꯦ ꯀꯩꯝ ꯇꯧꯗꯦ ꯑꯩꯁꯨ ꯑꯦꯛꯖꯥꯝ ꯊꯥꯕ ꯁꯥꯏꯦ
ꯅꯪ ꯀꯥꯏꯗ ꯀꯩꯅ ꯇ ꯆꯀꯥꯏꯗ ꯍꯥꯏ ꯁ꯭ꯀꯣ ꯑꯣ ꯀꯥꯦ
ꯑꯩꯔꯣ ꯑꯩꯗꯤ ꯌꯨ ꯕꯤ ꯑꯦꯁꯇ
ꯑ ꯍꯌꯔ ꯁꯦꯀꯦꯟꯗꯔꯤ ꯏꯑꯦ
ꯍꯥꯥ ꯍ ꯁꯦꯀꯦꯟꯗꯔꯤꯗꯤ ꯁꯤ ꯑꯦꯆ ꯑꯥꯏꯗ
ꯑꯥ
ꯅꯗꯌꯥ
ꯊꯦꯡꯅꯔꯝꯒꯅꯤ ꯑꯗꯨꯗꯤ ꯈꯪꯅꯗ꯭ꯔꯁꯨ ꯀꯣ
ꯎꯝ
ꯑꯗꯨꯝ ꯊꯦꯡꯅꯔꯝꯕꯅꯤꯗ
ꯑꯗꯣ ꯅꯪꯗꯤ
ꯑꯩꯗꯤ ꯇ꯭ꯔꯦꯅꯤꯀꯤꯤꯗ ꯇꯧꯋꯦ
ꯑꯣ ꯑꯗꯨꯒ ꯍꯥꯏ ꯁ꯭ꯀꯨꯜꯁꯨ ꯑꯥ ꯅꯠꯇꯦ
ꯍ ꯁꯀꯣꯜꯁꯨꯇꯦ ꯑꯀꯨꯜ ꯁꯦꯀꯗꯔꯤ ꯅꯠꯇꯦꯔ ꯁꯦꯀꯦꯟꯗꯔꯤꯗꯗꯤ ꯇꯧꯗ꯭ꯔꯦ
ꯑꯣ
ꯍꯥꯏ ꯁꯦꯀꯦꯟꯗꯔꯤꯁꯤ ꯇꯝꯄꯥꯛꯇ ꯇꯧꯋꯦ ꯑꯃꯥ ꯁꯉꯥꯏ
ꯈꯥꯡꯉꯔꯣꯏ ꯑꯗꯨ ꯑꯗꯨꯗꯤ ꯑꯣ ꯈꯥꯡꯉꯔꯣꯏ ꯑꯗꯨꯗꯤ
ꯎꯝ
ꯑꯩ ꯀ꯭ꯂꯥꯁꯃꯦꯠ ꯐꯥꯎ ꯑꯩꯕꯨ ꯈꯪꯗꯦ ꯍꯥꯏꯌꯦꯅꯦ ꯍꯥꯏꯁ꯭ꯀꯨꯜ ꯇꯝꯂꯤꯉꯩꯗ ꯀꯥꯏꯗꯥꯏꯗꯒꯤ ꯍꯣꯏ ꯑꯗꯨꯗꯤ ꯀꯗꯥꯏꯗꯒꯤ ꯇꯛꯄꯕꯤ ꯑꯃ ꯈꯪꯒꯗꯕ
ꯑꯗꯣ ꯅꯪꯁꯦ ꯑꯥꯔ ꯀꯦꯔꯣ
ꯎꯝ ꯖꯤꯄꯤ
ꯏ ꯑ
ꯎꯝ
ꯌꯥꯏ ꯌꯥꯏ ꯏꯆꯦ ꯑꯃꯁꯨ ꯖꯤꯄꯤꯗ ꯄꯥꯟꯕ ꯑꯃ ꯂꯩꯕꯅꯦ
ꯑꯣ ꯑꯩꯏꯣꯟ ꯑꯩꯈꯣꯏ ꯈꯨꯟ ꯈꯨꯟꯒꯤ ꯃꯤꯗ ꯑꯣ ꯑꯣ
ꯀꯔꯤ ꯍꯥꯏꯕ꯭ꯔꯥ ꯆꯠꯀꯗꯥꯏ ꯑꯦ ꯅꯠꯇꯦ ꯃꯈꯥꯔꯣꯝꯗ ꯂꯩꯕ ꯂꯩꯀꯥꯏꯗꯣ ꯅꯣꯏꯒꯤ ꯈꯨꯟꯒꯤ ꯂꯩꯀꯥꯏ ꯑꯃꯗꯣ ꯅꯠꯇ ꯦ ꯑꯥ ꯁꯄ ꯀꯥꯟꯅꯗ
ꯑꯣ
ꯅꯪꯗꯤ ꯀꯩꯗ ꯀꯩ ꯂꯩꯣꯀꯥꯏꯗꯅꯣ
ꯑꯩ ꯑꯩꯗꯤ ꯑꯣ ꯑꯩꯒꯤ ꯈꯨꯟꯗꯤ ꯑꯗꯨꯗꯅꯤꯅ ꯑꯩꯁꯨ ꯃꯦꯂ ꯀꯩꯅꯣ ꯔꯤꯒꯨꯂꯣꯝ ꯈꯪꯉꯤꯀꯣ ꯔꯤꯒꯨꯂꯣꯝ
ꯎꯝ ꯆꯞ ꯆꯥꯕꯗꯤ ꯑꯩ ꯍꯧꯖꯤꯛ ꯈꯪꯗꯦ ꯑꯗꯣ ꯇꯥꯏ
ꯑꯥ ꯑꯥ ꯌꯨ ꯕꯤ ꯑꯦꯁ ꯀꯤ ꯃꯅꯥꯛꯇꯣ ꯌꯨ ꯕꯤ ꯑꯦꯁꯀꯨꯒꯤ ꯃꯅꯛꯇ
ꯑꯣ ꯑꯗꯨꯗꯨ
ꯕꯖꯥꯔꯔꯣꯝꯗ ꯂꯩꯕ ꯎꯝ ꯑꯗꯨꯏ
ꯑꯗꯨꯗꯤ ꯕꯥꯅꯤꯁꯦ ꯁꯛ ꯎꯔꯗꯤ ꯈꯪꯗꯤ ꯈꯪꯒꯗꯕꯨꯗꯤ ꯃꯥꯜꯂꯦꯗ ꯎꯝ
ꯅꯪꯗꯤ ꯀꯩꯗ ꯀꯩꯗ ꯂꯩꯌꯦ ꯍꯥꯏꯕ ꯀꯂꯦꯖ ꯑꯥ ꯑꯣ ꯑꯣ
ꯑꯗꯨ ꯑꯣꯏꯔꯁꯨ ꯆꯠꯊꯣꯛ ꯆꯠꯁꯤꯟ ꯇꯧꯕꯗ ꯇꯥꯎ ꯃꯆꯥꯅꯤꯅ ꯑꯗꯨꯝ ꯈꯪꯅꯗ꯭ꯔꯁꯨ ꯑꯗꯨꯝ ꯁꯛ ꯃꯥꯏꯦ ꯑꯗꯨꯝ ꯎꯔꯝꯒꯅꯦꯕ
ꯎꯔꯃꯅꯤ ꯍꯣꯏ
ꯑꯩ ꯑꯩꯖꯤ ꯊꯥꯔꯛꯑꯣꯅ
ꯍꯣꯏ ꯍꯣꯏ ꯊꯥꯕꯤꯒꯦ
ꯌꯥꯏꯅ ꯀꯥꯏꯗꯅꯀꯣ
ꯑꯥ
ꯈꯪꯅꯕ ꯂꯩꯕ꯭ꯔꯗ
ꯂꯩꯇꯦꯗ ꯂꯩꯕꯅꯤ ꯂꯩ ꯍꯣꯏ ꯅꯍꯥꯟ ꯅꯉꯥꯏꯗꯤ ꯑꯗꯨꯝ ꯂꯩꯕꯅꯦ ꯇꯣꯛꯈ꯭ꯔꯦ
ꯑꯥ ꯁꯤꯗ ꯆ ꯆꯞ ꯆꯥꯔꯦꯅ ꯑꯗꯨꯗꯤ ꯁꯤꯗ ꯂꯥꯛꯄꯁꯦ
ꯆꯠ ꯆꯥꯔꯦ ꯍꯥꯏꯗꯤ ꯀꯩꯅꯣ
ꯅꯠꯇꯦ ꯆꯞ ꯆꯥꯔꯦ ꯍꯥꯏꯗꯤ ꯆꯞ ꯆꯥꯔꯦ ꯍꯥꯏꯕ
ꯆꯟꯗꯦ ꯑꯩ ꯑꯩꯗꯤꯀꯣ ꯃꯩꯇꯩꯂꯣꯟ ꯐꯖꯅ ꯊꯣꯛꯇꯕꯅꯦ
ꯎꯝ ꯌꯥꯏ ꯌꯥꯏ ꯑꯗꯨ ꯑꯣꯏꯔꯁꯨꯣ
ꯎꯝ
ꯑꯗꯨꯝ ꯌꯥꯏꯗꯥꯏ ꯒ꯭ꯌꯥꯟ ꯇꯥꯕ ꯌꯥꯏꯒ
ꯎꯝ ꯑꯗꯨ ꯑꯣꯏꯔꯁꯨ ꯅꯪꯅ ꯍꯥꯏꯕꯗꯣ ꯑꯩ ꯈꯔ ꯈꯔꯗꯤ ꯒ꯭ꯌꯥꯟ ꯇꯥꯕꯁꯨ ꯒ꯭ꯌꯥꯟ ꯇꯥꯕꯁꯨ ꯒ꯭ꯌꯥꯟ ꯇꯥꯗꯕꯁꯨ ꯂꯩꯌꯦꯕ ꯑꯥ ꯍꯣꯏ
ꯑꯩꯁꯨ ꯀꯩꯅꯣꯗ ꯑꯩꯁꯦ ꯍꯥꯏ ꯁ꯭ꯀꯨꯜꯗꯤ ꯇ꯭ꯔꯤꯅꯤꯇꯤꯗ ꯀꯥꯏꯗꯣ ꯃꯤꯗ ꯎꯀꯣꯒ ꯀꯩꯅꯣꯗꯤ ꯄ꯭ꯔꯥꯏꯃꯔꯤꯗꯤ ꯀꯩꯅꯣꯗꯣ ꯂꯣꯛꯇꯥꯛ ꯄ꯭ꯔꯣꯖꯦꯛꯇꯣ ꯈꯪꯕ꯭ꯔꯥ
ꯑ ꯑꯥ
ꯑꯗꯨꯔꯣꯝꯗꯒꯤ ꯍꯧꯔꯛꯑꯦꯕ ꯑꯗꯨꯒꯤꯅꯤꯗ ꯏꯃꯥꯗꯣ ꯑꯣ ꯑꯗꯨꯔꯣꯝꯗꯒꯤꯅꯦꯕ
ꯑꯣ ꯑꯣ
ꯑꯗꯨꯒꯤ ꯑꯗꯨꯗ ꯑꯗꯨꯝ ꯆꯠꯂꯦ ꯑꯥ ꯑꯗꯨꯗꯒꯤ ꯑꯗꯨꯝ ꯍꯧꯔꯛꯑꯦ ꯀ꯭ꯂꯥꯁ ꯁꯚꯦꯟꯗ ꯇ꯭ꯔꯤꯅꯤꯇꯤꯗ ꯑꯃꯨꯛ ꯂꯥꯛꯦ
ꯎꯝ
ꯂꯣꯟꯁꯨ ꯃꯣꯏ ꯂꯣꯟꯁꯦ ꯑꯗꯨꯝ ꯉꯥꯡꯕꯅꯤꯅꯦ ꯇꯝꯄꯥꯛꯀꯤ ꯂꯣꯟꯁꯦ ꯍꯥꯏꯗꯤ ꯑꯩꯈꯣꯏ ꯔꯣꯡꯃꯩ ꯂꯣꯟ ꯑꯣꯏꯔꯁꯨ ꯇꯣꯝꯄꯥꯛꯀꯤ ꯂꯣꯟ ꯂꯩꯅ ꯑꯦꯁꯤꯌꯥꯟꯗ
ꯍꯣꯏ ꯍꯣꯏ ꯍꯣꯏ
ꯑꯗꯨꯗ ꯑꯗꯨꯝ ꯉꯥꯡꯉ ꯂꯥꯛꯄꯅꯦꯕ
ꯎꯝ ꯍꯧꯖꯤꯛꯇꯤ
ꯍꯧꯖꯤꯛꯇꯤ ꯑꯩꯈꯣꯏ ꯈꯨꯟꯒꯤ ꯂꯣꯟ ꯐꯖꯅ ꯉꯥꯡꯉꯤꯗ ꯍꯧꯖꯤꯛꯇꯤ ꯈꯨꯟꯗ ꯂꯩꯇ꯭ꯔꯁꯨ ꯈꯨꯟꯒꯤ ꯂꯣꯟ ꯐꯖꯅ ꯉꯥꯡꯕꯅꯤ
ꯑꯥ
ꯑꯩꯈꯣꯏ ꯆꯤꯡꯗꯥꯏꯒꯤ ꯂꯣꯟ ꯑꯃ ꯂꯩꯅ
ꯑꯥ ꯑꯥ
ꯈꯥꯉꯦ ꯈꯥꯉꯦ
ꯗꯖ ꯉ ꯃꯅꯤ
ꯎꯝ
ꯍꯧꯖꯤꯛꯄꯗꯤ
ꯑꯩꯁꯨ ꯉꯥꯏꯍꯥꯛ ꯅꯪꯕꯨ ꯍꯧꯖꯤꯛ ꯁꯤ ꯇꯧꯔꯔꯝꯗꯥꯏꯗ ꯑꯃ ꯇꯧꯕꯗꯣ
ꯑ ꯑꯥ
ꯑꯗꯨꯗ ꯁꯤꯁꯦ ꯇꯃꯦꯡꯂꯣꯡꯗꯒꯤꯗꯤ ꯑꯣꯏꯗꯧꯗꯤ ꯃꯥꯜꯂꯦ ꯍꯥꯏꯅ ꯈꯦꯕꯗꯣ ꯑꯗꯨꯗ ꯅꯅꯤꯡꯗ
ꯆꯨꯝꯃꯦ ꯆꯨꯝꯃꯦ
ꯌꯥ ꯌꯥꯏ
ꯍꯧꯖꯤꯛꯇꯤ ꯀꯥꯏꯗ ꯂꯩꯌꯦ ꯍꯥꯏꯕ
ꯑꯩꯁꯦ ꯀꯩꯔꯣꯝ ꯆꯩꯔꯥꯎ ꯆꯤꯡ ꯃꯅꯥꯛꯇ ꯑꯗꯨꯝ ꯂꯩꯌꯦ
ꯅꯍꯥꯟꯣꯏꯣꯏ ꯑꯥ ꯑꯩꯁꯨ ꯑꯗꯨꯝ ꯇꯝꯄꯥꯛꯇ ꯂꯩꯕꯅꯤꯗ
ꯍꯧꯖꯤꯛ ꯍꯧꯖꯤꯛꯇꯤ
ꯑ ꯍꯧꯖꯤꯛꯖꯤꯛ ꯇꯤ ꯃꯐꯝ ꯍꯥꯏꯕ ꯌꯥꯕ꯭ꯔꯥꯅ ꯁꯤꯗ
ꯍꯣꯏꯅꯦ ꯍꯣꯏꯅꯦ ꯌꯥꯏꯅꯦ
ꯌꯥꯑꯦ ꯇꯤꯤꯡꯃꯩ ꯋꯥꯪ
ꯑꯣ
ꯎꯝ ꯅꯍꯥꯟꯋꯥꯩ ꯆꯤꯡ ꯀꯥꯕꯅꯦ ꯑꯩꯈꯣꯏ
ꯑꯣ
ꯎꯝ
ꯁꯤꯗ ꯂꯥꯛꯏꯕ ꯀꯌꯥꯝ ꯀꯨꯏꯔꯒ
ꯎꯝ ꯀꯣꯂꯦꯖ ꯀꯥꯕ ꯂꯣꯏꯔꯒ ꯌꯨꯝ ꯍꯜꯂꯛꯑꯦ ꯍꯜꯂꯛꯑꯒ ꯊꯕꯛ ꯈꯔ ꯇꯧꯔꯦ